ꯍꯜꯂꯣ
ꯑꯣ
ꯑꯣ ꯇꯥꯏꯌꯦ
ꯀꯩꯗꯧꯔꯤꯒꯦ
ꯍꯧꯒꯠꯂꯒ ꯂꯩꯌꯦ ꯅꯪꯗꯤ
ꯆꯥꯛ ꯊꯣꯡꯈ꯭ꯔꯦ
ꯆꯥꯕ ꯂꯣꯏꯈ꯭ꯔꯦ
ꯎ ꯍꯥꯁ ꯍꯣꯏ ꯑꯩꯈꯣꯏꯗꯤ ꯍꯧꯖꯤꯛ ꯉꯥꯏꯍꯥꯛ ꯄꯨꯡ ꯁꯤꯛꯁ ꯑꯗꯨꯋꯥꯏꯗ ꯍꯧꯒꯠꯄꯅꯦ ꯑꯩꯈꯣꯏꯔꯣ ꯏ ꯏꯅꯥꯎꯅꯨꯄꯥ
ꯑꯣ ꯀꯥꯏꯗ ꯂꯩꯕ
ꯌꯨꯝꯗ ꯑꯗꯨꯝ ꯈꯨꯟꯗ ꯂꯩꯑꯦ
ꯑꯣ ꯑꯩꯈꯣꯏꯁꯨ ꯀꯩꯅꯣꯝꯃ ꯀꯩꯅꯣ ꯇꯧꯕ ꯑꯗꯨꯒꯤ ꯉꯟꯅ ꯆꯥꯕ ꯌꯥ ꯆꯥꯗ꯭ꯔꯗꯤ ꯌꯥꯗꯕꯀꯣ ꯎ ꯉꯔꯥꯡꯁꯨ ꯆꯥꯗꯕꯤꯗ ꯆꯠꯈ꯭ꯔꯕ ꯑꯗꯨꯒꯤ
ꯎꯝ ꯍꯨꯝ
ꯆꯥꯛ ꯊꯣꯡꯉꯕꯣ
ꯍꯣꯏ ꯑꯩ ꯑꯩꯅ ꯊꯣꯡꯗ꯭ꯔꯤ ꯏꯃꯥꯅ ꯊꯣꯡꯕꯅꯦ ꯃꯔꯛ ꯃꯔꯛꯀꯣ ꯏꯃꯥꯟ ꯊꯣꯡꯉꯦ ꯑꯩꯅ ꯑꯃꯨꯛꯀ ꯊꯣꯡꯉꯛꯑ ꯑꯩꯗꯣ ꯏꯅꯥꯎꯄꯥꯒ ꯂꯥꯏꯔꯤꯛ ꯇꯥꯛꯄꯀꯟꯗ ꯏꯃꯥꯟ ꯊꯣꯡꯉꯦ ꯑꯗꯨꯃꯥꯏꯅ ꯇꯧꯋꯦ
ꯎꯝ ꯕꯦꯛꯒ꯭ꯔꯥꯎꯟ ꯃꯈꯣꯟ ꯇꯥꯕ ꯃꯅꯨꯡ ꯆꯪꯒꯦ ꯈꯨꯟ
ꯍꯜꯂꯣ ꯍꯜꯂꯣ
ꯑꯣ ꯅꯣꯏ ꯃꯤ ꯌꯥꯝ ꯍꯥꯏꯕꯗꯤ ꯅꯣꯏ ꯂꯩꯕ ꯃꯤ ꯌꯥꯝꯕ ꯃꯐꯝꯗꯨꯗꯔꯣ
ꯅꯣꯏ ꯂꯩꯕ ꯃꯐꯝ ꯍꯥꯏꯕꯗꯤ ꯀꯩꯅꯣ
ꯈꯨꯅ ꯑꯦꯛꯖꯦꯛ ꯍꯥꯏꯕ ꯌꯥꯗ꯭ꯔꯕꯅꯤꯅ ꯑꯁꯤ ꯅꯣꯏꯒꯤ ꯇ꯭ꯔꯥꯏꯕ ꯈꯣꯏꯅ ꯂꯩꯕ ꯖꯒꯥꯗ ꯑꯣꯏꯔꯝꯃꯅꯤꯀꯣ
ꯀꯔꯤꯅꯣꯅꯦ ꯅꯪ ꯍꯥꯏꯔꯤꯗꯣ
ꯑꯩ ꯍꯥꯏꯕꯗꯤꯀꯣ ꯅꯣꯏ ꯇ꯭ꯔꯥꯏꯞꯅ ꯑꯌꯥꯝꯕ ꯇꯥꯕ ꯖꯒꯥꯗꯣ
ꯑꯣ
ꯑꯗꯨ ꯔꯣꯝꯗ ꯑꯗꯨꯝ ꯂꯩꯔꯝꯒꯅꯤ ꯍꯥꯏꯕ ꯅꯣꯏꯗꯣ
ꯍꯣꯏ ꯍꯣꯏ ꯑꯗꯨꯃꯥꯏ ꯑꯗꯨꯃꯥꯏꯅ ꯑꯣꯏꯌꯦ ꯍꯣꯏ ꯌꯥꯝ ꯅꯛꯄꯁꯨ ꯅꯠꯇꯦꯕꯀꯣ ꯑꯗꯨꯝ ꯈꯔ ꯈꯤꯇꯪ ꯂꯥꯞ ꯂꯥꯞꯅ ꯑꯗꯨꯃꯥꯏꯅ ꯄꯩꯔ ꯂꯩꯌꯦ ꯈꯨꯟ ꯈꯨꯟ ꯀꯣ
ꯑꯣ ꯍꯣꯏ ꯀꯔꯤ ꯌꯦꯟꯖꯥꯡ ꯊꯣꯡꯒꯦ ꯇꯧꯕ꯭ꯔꯣ ꯍꯟꯗꯛꯇꯤ
ꯌꯦꯟꯖꯥꯡꯗꯣ ꯏꯔꯣꯝꯕꯅꯦ ꯀꯔꯤꯔꯥ ꯂꯐꯣꯏꯒꯤ ꯀꯩꯅꯣꯃꯗꯣ ꯐ꯭ꯂꯥꯋꯔꯗꯣ
ꯂꯐꯣꯏꯒꯤ ꯐ꯭ꯂꯥꯋꯔ ꯍꯥꯏꯔ ꯊꯥꯔꯣ ꯂꯐꯨ ꯊꯥꯔꯣ ꯍꯥꯏꯕ꯭ꯔꯣ
ꯂꯐꯨ ꯍꯥꯏꯕꯅꯦ
ꯂꯐꯨ ꯊꯥꯔꯣ ꯑꯣꯏꯔꯝꯅꯤꯍꯦ ꯂꯐꯨ ꯊꯥꯔꯣꯅ ꯀꯔꯤꯔꯣ ꯑꯗꯨꯗꯤ
ꯑꯩ ꯍꯥꯏꯕ ꯅꯠꯇꯦ ꯂꯐꯣꯏꯒꯤ ꯐ꯭ꯂꯥꯋꯔꯗꯣ ꯑꯗꯨꯅꯦꯕ ꯏꯔꯣꯝ ꯆꯥꯕꯗꯣ
ꯑꯣ ꯑꯗꯨꯅꯦ ꯂꯐꯨ ꯊꯔꯣ ꯀꯧꯗ꯭ꯔꯣꯕ ꯑꯗꯨ
ꯈꯪꯗꯦ ꯑꯩ ꯃꯤꯡ ꯈꯪꯗꯕꯒꯤꯅꯦ ꯑꯣꯏꯔꯝꯅꯤ
ꯑꯩꯁꯨ ꯈꯪꯗꯦ
ꯑꯣꯏꯔꯝꯒꯅꯤ ꯑꯣꯏꯔꯝꯒꯅꯤ
ꯑ ꯑꯩꯅ ꯍꯥꯏꯕꯗꯨꯗꯤ ꯆꯨꯝꯔꯝꯅꯤ ꯑꯗꯨꯕꯨ
ꯍꯣꯏ
ꯀꯔꯤ ꯀꯔꯤ
ꯐꯨꯠꯕꯣꯜꯒꯨꯝꯕ ꯌꯦꯡꯗꯦ ꯑꯩꯔꯣ ꯀꯣꯂꯦꯖ ꯀꯥꯏ
ꯀꯔꯤ ꯀꯔꯤ ꯍꯣꯠꯅꯕ꯭ꯔ ꯅꯪꯗꯤ ꯍꯟꯗꯛ ꯍꯜꯂꯣ ꯇꯥꯏꯌꯦ
ꯍꯥ ꯍꯜꯂꯣ
ꯍꯣꯏ ꯇꯥꯏꯌꯦ
ꯌꯨꯝꯗ ꯂꯩꯌꯦ ꯑꯗꯨꯝ ꯀꯣ ꯑꯈꯣꯏꯒꯤ ꯀꯣꯂꯦꯖ ꯀ ꯀꯥꯕ ꯍꯧꯔꯅꯤ ꯑꯗꯒꯤ ꯌꯨꯝꯗ ꯑꯈꯣꯏ ꯀꯣꯂꯦꯖꯀ ꯌꯨꯝꯁꯦ ꯈꯤꯇꯪ ꯅꯛꯄꯒꯤ ꯌꯨꯝꯗ ꯂꯩꯔꯒ ꯑꯗꯨꯝ ꯀꯥꯒꯤꯅꯀꯣ
ꯑꯁ ꯅꯨꯡꯉꯥꯏꯅꯦ ꯀꯣꯂꯦꯖꯀ ꯌꯨꯝ ꯅꯛꯄ ꯍꯥꯏꯕꯁꯦ ꯑꯁ ꯄ꯭ꯔꯣꯐꯦ ꯆꯪꯒ ꯑꯣꯏꯕ ꯌꯥꯝ ꯂꯥꯏꯒꯗꯧ ꯃꯥꯜꯂꯦ ꯀꯣ
ꯑꯁ ꯊꯥꯖꯗꯦꯗ ꯑꯗꯨꯗꯤ
ꯎꯝ ꯅꯨꯡꯉꯥꯏꯔꯝꯒꯅꯤ ꯑꯈꯣꯏꯗꯤ ꯑꯗꯨꯒꯝꯕꯒꯤ ꯀꯥꯟꯅꯕꯁꯨ ꯐꯪꯍꯧꯗꯦ
ꯍꯣꯏ ꯑꯗꯨꯝ ꯍꯥꯏꯔꯗꯤ ꯃꯤ ꯑꯇꯣꯞ ꯑꯇꯣꯞꯄ ꯗꯤꯁꯇ꯭ꯔꯤꯛꯇꯒꯤ ꯂꯥꯛꯑꯒ ꯁꯤꯗ ꯍꯣꯁꯇꯦꯜꯒꯨꯝꯕ ꯂꯩꯕ ꯌꯥꯎꯋꯦꯕꯀꯣ ꯑꯗꯨ ꯍꯜꯂꯗꯤ ꯑꯈꯣꯏꯗꯤ ꯂꯥꯏꯕꯛ ꯐꯈ꯭ꯔꯦ
ꯍꯣꯏ ꯈꯨꯁꯤ ꯇꯧꯕ ꯌꯥꯔꯦ ꯈꯣꯡ ꯆꯠꯄ ꯌꯥꯔꯃꯅꯤꯅ
ꯍꯣꯏ ꯈꯣꯡꯖꯕꯅꯦ
ꯑꯗꯨꯅꯦ ꯌꯥꯝ ꯅꯨꯡꯉꯥꯏꯌꯦ ꯑꯗꯨꯃꯥꯏ ꯇꯧꯔꯗꯤ
ꯌꯨꯝꯗ ꯂꯩꯕꯁꯨ ꯅꯨꯡꯉꯥꯏꯗꯤ ꯅꯨꯡꯉꯥꯏ ꯑꯗꯨꯏꯁꯨ ꯃꯄꯥꯟ ꯊꯣꯛꯅꯤꯡꯕꯗꯣꯀꯣ ꯈꯪꯗꯦ
ꯍꯣ ꯑꯗꯨꯕꯨ ꯀꯣꯂꯦꯖ ꯂꯣꯏꯔꯒ ꯊꯣꯛꯄ ꯌꯥꯏꯗꯅ
ꯍꯣꯏ ꯑꯗꯨ ꯉꯥꯏꯕ ꯉꯝꯗꯦ
ꯀꯣꯂꯦꯖ ꯐꯖꯅ ꯀꯥꯕꯤꯕ ꯂꯣꯏꯔꯒ ꯊꯣꯛꯄꯁꯨ ꯑꯃꯣ ꯌꯥꯝ ꯐꯕꯅꯦꯍꯦ
ꯎꯝ ꯅꯪꯗꯤ ꯀꯣꯂꯦꯖ ꯀꯥꯕ ꯂꯣꯏꯔꯝꯅꯤꯀꯣ
ꯍꯣꯏ ꯀꯣꯂꯦꯖ ꯀꯥꯕ ꯂꯣꯏꯔꯁꯨ ꯀꯣꯂꯦꯖꯀꯤ ꯅꯣꯂꯦꯖ ꯂꯩꯇꯦ ꯀꯔꯤꯁꯨ
ꯑꯁ ꯀꯝ ꯀꯥꯏꯗꯦ ꯑꯈꯣꯏꯁꯨ ꯑꯣꯏꯔꯝꯕꯅꯤ ꯑꯗꯨꯃꯥꯏꯅ ꯑꯣꯏꯔꯛꯀꯅꯤ
ꯑꯗꯨꯕꯨ ꯅꯣꯏꯗꯤ ꯅꯛꯄꯅꯤꯅ ꯁꯨꯝ ꯀꯩꯅꯣ ꯆꯠꯄ ꯌꯥꯏꯗꯅ
ꯍꯣꯏ ꯑꯗꯨꯏꯁꯨ ꯀꯣꯔꯦꯁꯄꯣꯟꯗꯤꯡꯅꯤꯗ
ꯎꯝ
ꯁ꯭ꯀꯨꯜꯗ ꯔꯤꯒꯨꯂꯔ ꯁ꯭ꯀꯨꯜ ꯅꯠꯇꯦꯕ ꯑꯗꯒꯤ ꯑꯦꯖꯥꯝꯒꯨꯝꯕꯗꯤ ꯀꯝꯄꯜꯁꯔꯤ ꯆꯠꯀꯅꯤ ꯑꯗꯨꯒ ꯍꯧꯖꯤꯛ ꯍꯧꯖꯤꯛ ꯃꯇꯝꯁꯦ ꯃꯔꯛ ꯃꯔꯛ ꯆꯠꯄꯀꯣ ꯑꯗꯨꯝ
ꯑꯣ ꯍꯟꯗꯛꯀꯥꯟꯁꯦ ꯕꯣꯔꯤꯡꯗꯤ ꯆꯨꯑꯦꯀꯣ
ꯍꯣꯏ
ꯕꯣꯔꯤꯡꯗꯤ ꯌꯥꯝ ꯆꯨꯋꯦ ꯍꯟꯗꯛꯁꯦ
ꯋꯦꯗꯔꯅ ꯑꯁ ꯒ꯭ꯌꯥꯟ ꯃꯦꯟ ꯇꯥꯗꯦ ꯋꯦꯗꯔꯁꯦ
ꯑꯍꯣꯏ ꯋꯤꯟꯗꯔꯁꯨ ꯑꯣꯏꯔꯦ ꯑꯈꯣꯏꯗꯤ ꯂꯩꯐꯝ ꯆꯥꯐꯝ ꯒ꯭ꯌꯥꯟ ꯇꯥꯗꯦ ꯑꯁ ꯄꯥꯔꯠ ꯇꯥꯏꯝ ꯊꯕꯛ ꯊꯤꯔꯁꯨ ꯖꯨꯒꯣꯠ ꯆꯥꯕ ꯐꯪꯗꯕ ꯌꯨꯝꯗꯁꯨ ꯑꯃꯨꯛꯀ ꯂꯩ ꯕ ꯌꯥꯗ꯭ꯔꯕ ꯍꯟꯗꯛꯀꯤ ꯃꯇꯝꯁꯦꯀꯣ ꯁꯤꯆꯨꯋꯦꯁꯟꯁꯦ
ꯎꯝ
ꯌꯥꯝ ꯂꯨꯔꯦ ꯑꯈꯣꯏꯗꯤ ꯑꯁ
ꯄꯥꯔꯠ ꯇꯥꯏꯝꯗꯤ ꯀꯦꯐꯦꯒꯨꯝꯕꯗꯤ ꯌꯥꯗꯦ ꯀꯤꯐꯦ ꯒꯨꯝꯕ ꯁꯣꯞꯄꯤꯡ ꯏꯁꯇꯣꯔ ꯒꯨꯝꯕ
ꯈꯪꯕ ꯂꯩꯕ꯭ꯔꯣ ꯅꯪ
ꯑꯩ ꯏꯃꯥꯟꯅꯕꯤ ꯑꯃꯁꯦ ꯃꯥꯁꯦ ꯑꯗꯨꯃꯥꯏꯅ ꯊꯤꯕꯅꯦ ꯄꯥꯔꯠ ꯇꯥꯏꯝꯁꯦꯀꯣ ꯀꯦꯐꯦꯗ ꯑꯗꯨ ꯃꯥꯁꯦ ꯃꯥ ꯃꯥꯁꯦ ꯃꯃ ꯏꯃꯥꯟꯅꯕꯤ ꯑꯃꯒ ꯂꯩꯕꯅꯦꯕ ꯏꯃꯥꯅꯕꯤꯅꯤꯕ ꯄꯨꯟꯕꯅꯦꯕ ꯑꯗꯨꯒꯤ ꯃꯣꯏꯅꯤꯁꯦ ꯄꯨꯟꯅ ꯂꯩꯕꯅꯤꯅ ꯑ ꯄꯨꯟꯅ ꯆꯠꯄ ꯈꯣꯠꯄ ꯇꯧꯁꯦꯅ ꯈꯟꯕꯅꯦ ꯃꯣꯏꯁꯤꯀꯣ ꯍꯥꯏꯕꯗꯤ ꯄꯥꯔꯠ ꯇꯥꯏꯝ ꯇꯣꯛꯄ ꯃꯐꯝꯁꯦ ꯈꯤꯇꯪ ꯂꯥꯞꯄ ꯃꯣꯏ ꯂꯩꯕ ꯃꯐꯝꯒꯀꯣ ꯑꯗꯨꯒꯤ ꯑꯗꯨꯃꯥꯏꯅ ꯇꯧꯔ ꯃꯣꯏꯁꯦ ꯑꯗꯨ ꯀꯦꯐꯦ ꯃꯦꯅꯦꯖꯔꯅ ꯑ ꯅꯣꯏꯅꯤꯗ ꯃꯤ ꯑꯃ ꯈꯟꯒꯦꯅ ꯍꯥꯏꯕꯅꯦꯕꯀꯣ ꯑꯗꯨꯒꯤ ꯃꯣꯏꯁꯤ ꯑꯁ ꯌꯥꯔꯅꯤ ꯑꯗꯨꯗꯤ ꯑꯈꯣꯏꯗꯤ ꯄꯨꯟꯅ ꯆꯠꯀꯦꯅ ꯇꯧꯕꯅꯦ ꯑꯈꯣꯏ ꯂꯝꯕꯤꯁꯨ ꯂꯥꯞꯄꯅꯤꯅ ꯄꯨꯟꯅ ꯆꯠꯄꯁꯦ ꯀꯝꯐꯣꯔꯇꯦꯕꯜ ꯑꯣꯏꯕꯅꯤꯅꯀꯣ ꯑꯗꯨꯃꯥꯏꯅ ꯍꯥꯏꯔ ꯃꯣꯏꯁꯦ ꯇꯣꯛꯄꯀꯣ ꯑꯗꯨꯃꯥꯏꯅ ꯑꯁ ꯃꯣꯏꯗꯣ ꯍꯥꯏꯗꯤ ꯍꯧꯖꯤꯛꯀꯥꯟꯗꯗꯤ ꯃꯁꯛꯇꯁꯨ ꯌꯦꯡꯕꯅꯤꯗ ꯏꯟꯇꯔꯚꯤꯌꯨꯗꯣ ꯏꯟꯇꯔꯚꯤꯌꯨ ꯇꯧꯕ ꯀꯥꯟꯗꯒꯣ ꯏꯃꯥꯟꯅꯕꯤꯅ ꯍꯥꯏꯕꯅꯦꯕ ꯃꯁꯛ ꯈꯤꯇꯪ ꯐꯖꯔ ꯗꯤꯀꯣ ꯃꯣꯏꯁꯦ ꯑꯗꯨꯃꯥꯏꯅ ꯈꯤꯇꯪ ꯏꯟꯇꯔꯦꯁ ꯄꯤ ꯌꯥꯏꯌꯦ ꯍꯥꯏꯗꯤ ꯃꯣꯏ ꯀꯁꯇꯃꯔ ꯈꯣꯏꯀꯣ ꯑ ꯍꯦꯟꯅ ꯂꯥꯛꯅꯅꯤꯉꯥꯏꯒꯨꯝꯕ ꯑꯗꯨꯃꯥꯏꯅ ꯑꯁ ꯈꯪꯗꯦ ꯒ꯭ꯌꯥꯟ ꯇꯥꯗꯦ ꯑꯗꯨꯒꯨꯝꯕꯕꯨ ꯂꯩꯕꯨ ꯍꯧꯅꯕ꯭ꯔꯣꯅꯦ
ꯑꯣ ꯍꯟ ꯍꯥꯏꯗꯤ ꯃꯤꯕꯨ ꯁꯦꯕꯥ ꯇꯧꯕ ꯁꯐ ꯇꯧꯕ ꯈꯣꯠꯄ ꯇꯧꯒꯗꯧꯕꯅꯤꯅ ꯂꯩꯗꯅ ꯁꯛ ꯁꯨ ꯗꯔꯀꯥꯔꯗꯤ ꯑꯣꯏꯌꯦꯗꯅ ꯈꯔ ꯃꯣꯠꯂꯒ ꯆꯃꯣꯠꯅꯕꯗꯤ ꯈꯔ ꯑꯈꯣꯏꯁꯨ ꯍꯪꯒꯣꯏꯕ ꯐꯥꯎꯋꯦꯗꯅ ꯀꯣ ꯑꯗꯨꯒꯨꯝꯕꯁꯨ ꯈꯟꯅꯤꯡꯕꯩ ꯑꯣꯏꯔꯝꯅꯤꯅ ꯑꯗꯨꯗꯤ ꯃꯤ ꯃꯤ ꯎꯄꯥꯏꯂꯩꯇꯦꯅꯦ ꯑꯗꯨꯑꯣꯏꯔꯤ
ꯑꯗꯨꯅꯦ ꯑꯗꯨ ꯁꯛꯊꯤꯕ ꯑꯈꯣꯏꯗꯤ ꯀꯞꯈ꯭ꯔꯅꯤ
ꯑꯗꯨꯅꯦ ꯅꯨꯡꯉꯥꯏꯇꯦꯗ ꯑꯩꯁꯨ ꯁꯛꯊꯤꯕꯅꯤꯅ ꯑꯗꯨꯕꯨꯅꯦ ꯑꯣꯏꯔꯁꯨ ꯃꯣꯏꯒꯤ ꯑꯄꯥꯝꯕ ꯑꯣꯏ ꯈ꯭ꯔꯃꯅꯣ
ꯑꯗꯣ ꯎꯝ ꯄꯥꯔꯠ ꯇꯥꯏꯝ ꯇꯧꯔꯒ ꯀꯔꯤ ꯇꯧꯒꯦ ꯍꯥꯏꯕ ꯅꯪ ꯅꯪꯒꯤ ꯑꯁꯦꯡꯕ ꯑꯦꯝ ꯏꯟ ꯂꯥꯏꯐ
ꯀꯔꯤ ꯀꯔꯤ ꯀꯩ ꯀꯩꯅꯣꯁꯨ ꯇꯧꯕ ꯌꯥꯕ ꯇꯧꯈ꯭ꯔꯦ ꯎꯄꯥꯏ ꯂꯩ ꯇꯕꯒꯤ ꯍꯧꯖꯤꯛꯇꯤ ꯑꯃꯨꯛꯀꯥ ꯈꯨꯟꯗꯨꯁꯨ ꯂꯩꯕ ꯌꯥꯔꯛꯇꯕꯅꯤꯅꯀꯣ
ꯎꯝ
ꯑꯗꯨꯒꯤ ꯊꯣꯛꯇꯔꯗꯤ ꯌꯥꯔꯔꯣꯏꯕ ꯐꯤꯕꯝ ꯂꯩꯈ꯭ꯔꯦꯕ ꯑꯩꯈꯣꯏꯗꯤ
ꯑꯣ ꯑꯣ
ꯑꯗꯨꯒꯤ ꯈꯔ ꯄ꯭ꯔꯣꯕ꯭ꯂꯦꯝ ꯂꯩꯕꯅꯤꯅ
ꯑꯣꯜ ꯂꯥꯏꯛ ꯅꯪꯅ ꯄꯥꯝꯕ ꯄꯣꯠꯀꯨꯝꯕꯗꯤ ꯂꯩꯔꯝꯅꯤꯅ ꯇꯧꯅꯤꯡꯕ
ꯑꯁ ꯇꯧꯅꯤꯡꯗ꯭ꯔꯦꯗ ꯇꯜꯂꯤꯈ꯭ꯔꯦꯗ ꯅꯥꯏꯔꯤꯛ ꯄꯥꯕ ꯈꯣꯠꯄꯁꯨ ꯆꯪꯗ꯭ꯔꯦ ꯑꯦꯛꯖꯥꯝ ꯊꯥꯔꯁꯨ ꯊꯣꯛꯇꯦ ꯌꯥꯔꯦ
ꯈꯪꯗ꯭ꯔꯦꯗ ꯑꯗꯨꯒꯨꯝꯕ ꯁ꯭ꯇꯦꯖꯇꯣ ꯑꯈꯣꯏꯁꯨ ꯂꯥꯛꯈꯤꯅꯤ
ꯅꯪ ꯆꯍꯤ ꯀꯌꯥ ꯁꯨꯔꯦ
ꯁꯚꯦꯟꯇꯤꯟ
ꯁꯚꯦꯟꯇꯤꯟ ꯈꯛꯇ
ꯎꯝ
ꯍꯣꯏꯁ ꯑꯗꯨꯗꯤ ꯃꯌꯥꯝ ꯂꯩꯔꯤꯅꯦ ꯅꯪꯒꯤꯗꯤ ꯃꯇꯝ
ꯍꯣꯏ ꯌꯥꯝꯅꯔꯤꯀꯣ ꯑꯗꯨꯒꯣ ꯏꯃꯥ ꯏꯄꯥꯅ ꯌꯥꯝꯅ ꯄꯥꯛꯍꯟꯕꯅꯦ ꯑꯁ ꯃꯤꯗꯤ ꯑꯗꯨ ꯇꯧꯔꯦ ꯑꯗꯥ ꯇꯧꯔꯦ ꯏꯟꯇꯔꯚ꯭ꯌꯨ ꯆꯠꯈ꯭ꯔꯦ ꯃꯤꯗꯤ ꯃꯤꯗꯤ ꯑꯦꯛꯖꯥꯝ ꯑꯦꯟꯇ꯭ꯔꯥꯟꯁ ꯊꯥꯈ꯭ꯔꯦꯒꯨꯝꯕꯀꯣ ꯍꯥꯏꯔꯒ ꯌꯥꯝꯅ ꯄꯪꯍꯟꯕꯅꯦ ꯄꯨꯔꯥ ꯑꯩꯁꯦ ꯊꯥꯔꯇꯤ ꯌꯔꯁ ꯀꯃꯥꯏꯅ ꯐꯤꯜ ꯇꯧꯍꯟꯕꯅꯦ ꯈꯪꯕ꯭ꯔꯥ
ꯁꯚꯦꯟꯇꯦꯟ ꯍꯥꯏ ꯗꯤ ꯑꯉꯥꯡ ꯃꯆꯥꯗ ꯀꯔꯤꯁꯨ ꯏꯅꯥꯎꯅꯨꯄꯤ ꯑꯃ ꯍꯟꯗꯛꯅ ꯐꯣꯔꯇꯤꯟ ꯏꯔꯁ ꯐꯥꯏꯌꯦ ꯑꯩꯈꯣꯏ ꯃꯤꯠꯇꯗꯤ ꯑꯗꯨꯝ ꯕꯦꯕꯤ ꯍꯥꯏꯅ ꯑꯉꯥꯡ ꯃꯆꯥ ꯕꯦꯕꯤ ꯃꯆꯥꯗꯣ ꯁꯨꯃꯥꯏꯅ ꯈꯜꯂꯤ ꯅꯪ ꯁꯚꯦꯟꯇꯤꯟ ꯍꯥꯏꯗꯤ ꯑꯗꯨꯗꯤ ꯏꯅꯥꯎꯕꯤ ꯑꯅꯤꯁꯦ ꯇ꯭ꯌꯨꯟꯁꯅꯦꯕ ꯑꯗꯨꯗꯤ ꯆꯍꯤ ꯑꯍꯨꯝꯒꯤ ꯃꯇꯨꯡꯗ ꯑꯣꯏꯔꯗꯤ ꯉꯥꯡꯕ ꯍꯧꯔꯅꯤꯅꯦ ꯑꯈꯣꯏꯁꯨ
ꯎꯝ
ꯅꯣꯏ ꯅꯆꯤꯟ ꯅꯅꯥꯎꯅꯤ ꯀꯌꯥꯔꯣ
ꯑꯈꯣꯏ ꯏꯆꯤꯟ ꯏꯅꯥꯎ ꯑꯗꯨ ꯍꯥꯏꯗꯣꯛꯄ ꯌꯥꯗꯦ ꯍꯥꯏꯕꯗꯨꯗꯤ
ꯌꯥꯗꯕ꯭ꯔꯣ
ꯌꯥꯗꯕꯅꯦ ꯅꯪꯒꯤ ꯇꯥꯛꯁ ꯂꯣꯏꯈ꯭ꯔꯕꯣ
ꯑꯩꯒꯤ ꯑꯁꯤꯁꯨ ꯌꯥꯗꯕꯅꯦ
ꯑꯣꯍꯣ
ꯍꯥ
ꯑꯈꯣꯏꯅꯤꯖꯤꯁ ꯑꯃꯅ ꯑꯃ ꯍꯥꯏꯔꯣ ꯍꯥꯏꯕ ꯏꯟꯁꯇ꯭ꯔꯛꯁꯟ ꯄꯤꯌꯨ ꯁꯥꯕꯅꯦ
ꯌꯥꯗꯕꯅꯦ ꯑꯗꯨꯅ ꯑꯁꯤꯒꯤ ꯃꯔꯝꯗꯤ ꯑꯃꯐꯥꯎ ꯃꯦꯟꯁꯟ ꯇꯧꯅꯨ ꯍꯥꯏꯕꯅꯦꯕꯀꯣ
ꯑꯣ
ꯏꯪꯂꯤꯁꯇꯨ ꯊꯦꯠꯀꯅꯨ ꯌꯥꯝ ꯍꯥꯏꯕꯅꯦ ꯑꯗꯨꯕꯨ ꯃꯔꯨ ꯍꯥ ꯑꯣꯏꯕ ꯋꯥꯗꯤ ꯉꯥꯡꯕ ꯍꯩꯇꯕ ꯃꯇꯝ ꯌꯥꯎꯋꯦꯗꯅꯀꯣ
ꯍꯣꯏ ꯍꯣꯏ ꯑꯩꯁꯨꯅꯦ
ꯑꯗꯨꯒꯤ ꯍꯥꯏꯔꯁꯨ ꯑꯗꯨꯝ ꯊꯦꯠꯂꯒ ꯉꯥꯡꯂꯛꯈ꯭ꯔꯕꯅꯤꯅ ꯑꯗꯨꯝ ꯍꯦꯛꯇ ꯀꯥꯎꯋꯦꯕ ꯍꯣꯠꯇꯤ ꯍꯣꯠꯅꯩ
ꯍꯣꯠꯅꯗꯕꯅꯦ ꯑꯈꯣꯏꯅ
ꯎꯝ ꯉꯁꯤꯗꯤ ꯀꯗꯥꯏ ꯆꯠꯀꯅꯤ
ꯑ ꯌꯥꯝ ꯃꯟꯅꯔꯦꯅꯦ ꯉꯁꯤꯁꯦ ꯌꯨꯝꯗ ꯂꯩꯒꯅꯤ ꯐꯤꯂꯝ ꯌꯦꯡꯒꯅꯤ
ꯅꯣꯏꯔꯣꯝꯗ ꯀꯔꯤꯔ ꯈꯣꯝꯊꯣꯛꯄꯤ ꯍꯥꯏꯕ꯭ꯔꯥ ꯌꯥꯝ ꯆꯠꯅꯗ꯭ꯔꯣ
ꯀꯔꯤ
ꯃꯨꯁꯔꯨꯝ ꯈꯣꯝꯊꯣꯛꯄꯤ ꯍꯥꯏꯕ꯭ꯔꯥ ꯑꯃ ꯑꯣꯔꯦꯟꯁ ꯀꯂꯔꯗꯣ
ꯑꯣꯔꯦꯟꯁ ꯀꯂꯔꯁꯦ ꯍꯣꯏ ꯆꯅꯕꯅꯦ ꯑꯗꯨ ꯍꯧꯖꯤꯛ ꯍꯧꯖꯤꯛꯇꯤ ꯑꯈꯣꯏꯁꯦ ꯑꯉꯧꯕꯗꯣ ꯑꯣ ꯑꯗꯨꯗꯣ ꯆꯥ ꯑꯗꯨ ꯑꯗꯨ ꯌꯥꯝ ꯆꯥꯟꯅꯕꯅꯦ ꯍꯧꯖꯤꯛꯁꯦ
ꯑꯣ ꯑꯩ ꯑꯩꯁꯨ ꯅꯣꯏꯔꯣꯝꯗ ꯌꯥꯝ ꯂꯥꯛꯑꯝꯃꯦꯕꯀꯣ ꯍꯥꯟꯅ
ꯑꯣ
ꯑꯁꯤꯒꯤ ꯃꯇꯝ ꯑꯣꯏꯔꯗꯤ ꯑꯁ ꯌꯦꯡꯕ ꯅꯨꯡꯉꯥꯏꯕꯅꯦ ꯁꯤ ꯎ ꯀꯩꯅꯣ ꯑꯁ ꯍꯥꯏꯗꯣꯛꯄꯁꯨ ꯌꯥꯗꯕ ꯕꯖꯥꯔ ꯌꯥꯎꯗ꯭ꯔꯤꯉꯩꯗ ꯑꯃ ꯈꯨꯟ ꯑꯃ ꯂꯩꯕꯗꯣ ꯑ ꯀꯩꯔꯥ ꯖꯦ ꯑꯦꯟ ꯕꯤ ꯈꯨꯝꯕꯣꯡ ꯑꯦ ꯖ ꯑꯦꯟꯕꯤ ꯈꯨꯝꯕꯣꯡ ꯍꯥꯏꯌꯦ ꯖ ꯑꯦꯟ ꯕꯤ ꯂꯩꯕꯗꯣ
ꯎꯝ
ꯑꯗꯨ ꯃꯅꯥꯛꯀꯤ ꯈꯨꯟꯒꯤ ꯃꯤꯁꯤꯡꯁꯦ ꯑꯁ ꯍꯦꯛꯄ ꯌꯥꯝ ꯆꯠꯄꯅꯦ
ꯑꯁ ꯌꯥꯝ ꯆꯥꯕ ꯍꯥꯎꯕꯅꯤꯅꯦ ꯑꯗꯨꯗꯣ ꯑꯗꯨ ꯐꯨꯠꯂꯒ ꯀꯣ ꯀꯪꯍꯜꯂꯒ ꯀꯣ
ꯍꯣꯏ ꯍꯣꯏ ꯃꯣꯏꯗ ꯆꯥꯕ ꯐꯪꯉꯦ ꯑꯗꯨ ꯑꯣꯏꯔꯁꯨ ꯑꯗꯨ ꯃꯇꯝꯅꯤꯗꯤ ꯑꯩꯗꯣ ꯀ꯭ꯂꯥꯁ ꯇꯦꯟ ꯄꯥꯁ ꯈꯛꯇ ꯑꯣꯏꯔꯤꯕꯅꯤꯅ ꯑꯉꯥꯡ ꯈꯔ ꯑꯣꯏꯕꯅꯤ ꯒ꯭ꯌꯥꯟ ꯇꯥꯍꯧꯗ꯭ꯔꯦꯕ ꯆꯥꯕꯒꯤ ꯃꯍꯥꯎꯒꯨꯝꯕꯁꯦ ꯍꯧꯖꯤꯛ ꯈꯪꯗ꯭ꯔꯦꯕꯀꯣ ꯍꯥꯏꯕꯗꯤ ꯑꯩꯒꯤꯁꯨ ꯑꯍꯥꯟꯕ ꯑꯣꯏꯕ ꯑꯁꯤꯔꯣꯝꯗꯗꯤ ꯆꯥꯟꯅꯗꯦ ꯐꯪꯁꯨ ꯐꯪꯅꯗꯦ ꯌꯣꯟꯕꯁꯨ ꯎꯔꯣꯏ ꯅꯪ ꯕꯖꯥꯔ ꯅꯪꯁꯨ ꯑꯁꯤ ꯀꯪꯂꯩꯄꯥꯛ ꯕꯖꯥꯔꯗ ꯂꯥꯛꯄ ꯀꯥꯟꯗ ꯊꯦꯡꯅꯔꯝꯃꯣꯏꯅ
ꯑꯁ ꯑꯗꯨꯗꯤ ꯅꯣꯏꯗ ꯌꯣꯜꯂꯗꯤ ꯐꯖꯅ ꯁꯤꯠꯀꯅꯤꯗ ꯂꯤꯁꯤꯡꯗ ꯌꯣꯟꯒꯅꯤ
ꯍꯣꯏ ꯑꯗꯨꯕꯨ ꯆꯥꯁꯨ ꯆꯥꯟꯅꯗꯕꯒꯤ ꯈꯪꯅꯗꯕꯅꯦꯕ ꯑꯃꯨꯛ ꯑꯈꯣꯏ ꯃꯤꯁꯨ
ꯍꯥꯎꯗꯤ ꯍꯥꯎꯋꯦ ꯍꯥꯏꯅꯕ ꯑꯩꯁꯨ ꯆꯥꯕꯗꯤ ꯐꯡꯉꯦꯕ ꯐꯨꯠꯂꯒ ꯃꯣꯔꯣꯛꯀ ꯃꯦꯠꯂꯒꯁꯨ ꯆꯥꯅꯩꯗꯅ
ꯍꯣꯏ ꯍꯣꯏ
ꯍꯥꯏꯗꯤ ꯆꯥꯕ ꯐꯪꯉꯦ ꯑꯗꯨꯕꯨ ꯁꯤꯔꯣꯝꯗꯗꯤ ꯑꯃꯨꯛ ꯆꯥꯟꯅꯗꯕ ꯑꯩꯈꯣꯏꯔꯣꯝꯗꯗꯤꯀꯣ
ꯎꯝ ꯃꯁ꯭ꯔꯨꯝꯁꯦ ꯃꯈꯟ ꯃꯈꯟ ꯌꯥꯝ ꯐꯪꯉꯦ ꯁꯤꯗꯗꯤ ꯑꯉꯧꯕꯗꯨꯁꯨ ꯌꯥꯝ ꯍꯥꯎꯋꯦ ꯑꯥ ꯁꯧꯒ꯭ꯔꯤꯒ ꯊꯣꯡꯕꯒꯨꯝꯕꯀꯣ
ꯑꯪ
ꯑꯉꯧꯕꯗꯣ
ꯑꯉꯧꯕꯅꯗꯤ